ꯑꯣ ꯑꯁꯤꯁꯤꯕꯨ ꯀꯔꯤꯅꯣ ꯊꯕꯛ ꯌꯥꯝ ꯆꯤꯟꯕ꯭ꯔꯣ ꯀꯃꯥꯏꯅ ꯇꯧꯒꯦ ꯍꯧꯖꯤꯛꯁꯤꯕꯣ
ꯍꯕꯣꯏ ꯌꯥꯝ ꯆꯤꯟꯗꯦ ꯊꯕꯛ ꯀꯣꯃꯟꯗꯅ ꯇꯧꯐꯝ ꯑꯃ ꯈꯪꯗꯗꯅ ꯃꯊꯥꯗ ꯁꯥꯥꯏꯕ ꯇꯧꯔꯦ
ꯊꯕꯛ ꯀꯣꯝꯃꯒ ꯃꯊꯥ ꯁꯥꯏ ꯍꯥꯏꯔꯤꯁꯦ ꯁꯤꯃꯗꯤ ꯒ꯭ꯌꯥꯟ ꯈꯤꯇꯪ ꯇꯥꯖꯗ꯭ꯔꯦ ꯊꯕꯛꯁꯦ ꯆꯤꯜꯂꯒ ꯌꯥꯝꯃꯜꯂꯒ ꯀꯃꯥꯏꯅ ꯇꯧꯗꯣꯏꯅꯣ ꯀꯩꯗꯧꯗꯣꯏꯅꯣ ꯈꯪꯗꯀꯥꯟꯗ ꯃꯊꯥ ꯁꯥꯏ ꯍꯥꯏꯕꯗꯨꯗꯤ ꯌꯥꯝ ꯇꯣꯏꯅ ꯇꯥꯖꯔꯦ ꯑꯗꯨꯒ ꯊꯕꯛ ꯀꯣꯍꯟꯗꯅ ꯃꯊꯥ ꯁꯥꯏ ꯍꯥꯏꯁꯤꯕꯨ ꯀꯃꯥꯏꯅ ꯇꯧꯕ ꯃꯊꯥꯅꯣ ꯈꯤꯇ ꯍꯥꯏꯕꯤꯌꯨꯕ
ꯑꯩꯁꯨ ꯈꯪꯗꯦ ꯊꯕꯛ ꯀꯣ ꯃꯥꯟꯅꯅ ꯀꯩꯗꯧꯗꯣꯏꯅꯣ ꯈꯪꯗꯗꯅ ꯑꯩꯁꯦ ꯇꯨꯝꯃ ꯇꯨꯝꯃ ꯇꯨꯝꯃ ꯂꯩ ꯇꯨꯝꯕ ꯍꯧꯔꯛꯄꯗ ꯑꯃꯨꯛ ꯋꯥꯔꯦ ꯑꯃꯨꯛ ꯇꯨꯝꯃꯦ ꯇꯨꯝꯕ ꯍꯧꯒꯠꯛꯄꯗ ꯑꯃꯨꯛ ꯋꯥꯔꯦ ꯑꯃꯨꯛ ꯇꯨꯝꯃꯦ ꯑꯃꯨꯛ ꯆꯥ ꯑꯃꯨꯛ ꯂꯥꯝꯃꯦꯨ ꯑꯃꯨꯛ ꯆꯥꯔꯦ ꯂꯩꯔ ꯑꯃꯨꯛ ꯆꯥ ꯑꯃꯨꯛ ꯂꯥꯛꯑꯝꯃꯦ ꯑꯗꯨꯒ ꯑꯃꯨꯛ ꯁꯤꯡꯖꯨ ꯑꯃꯨꯛ ꯁꯨꯔ ꯆꯥꯔꯦ
ꯎꯝ
ꯈꯪꯗꯦꯗ ꯊꯕꯛ ꯀꯣꯃ ꯃꯁꯥ ꯁꯥꯏꯔ ꯇꯧꯔ
ꯑꯗꯨ ꯍꯥꯏꯔꯒꯅꯦ ꯑꯩꯁꯦ ꯅꯪꯅ ꯁꯨꯕꯁꯤꯡꯁꯨ ꯑꯃꯗꯤ ꯌꯥꯝ ꯆꯥꯖꯦ ꯆꯥꯅꯤꯡꯕꯅꯦ ꯑꯗꯨꯅ ꯑꯗꯨ ꯑꯣꯏꯈ꯭ꯔꯦ ꯈꯔꯦ ꯑꯗꯨꯗ ꯅꯣꯏ ꯂꯐꯣꯏꯒꯨꯝꯕ ꯆꯥꯅꯤꯡꯕ꯭ꯔꯣ ꯑꯩꯈꯣꯏꯒꯤ ꯂꯐꯣꯏ ꯑꯃꯗꯤ ꯃꯨꯜꯂꯝꯃꯦꯕꯀꯣ ꯂꯐꯣꯏ ꯑꯃ ꯍꯥꯏꯕꯗꯤ ꯄꯥꯝꯕꯤ ꯑꯃꯒꯤ ꯍꯥꯏꯇꯥꯔꯦꯀꯣ ꯑꯗꯨ ꯈꯔꯕꯨꯗꯤ ꯑꯗꯨꯝ ꯄꯠꯄ ꯈꯣꯠꯄ ꯇꯥꯕꯗꯒꯤ ꯇꯧꯔꯒ ꯂꯩꯈ꯭ꯔꯦꯕ ꯀꯣ ꯑꯗꯨꯑꯣꯏꯁꯨ ꯆꯥꯅꯤꯡꯉꯦ ꯍꯥꯏꯔꯒꯗꯤ ꯑꯩꯁꯦ ꯈꯔ ꯄꯤꯔꯛꯁꯤꯔꯥ ꯈꯟꯕ ꯍꯥꯏꯗꯤ ꯅꯣꯏ ꯂꯈꯣꯏ ꯂꯩꯇꯕ ꯑꯣꯏꯔꯒꯗꯤ ꯌꯥꯝ ꯀꯟꯅ ꯍꯥꯎꯕ ꯈꯣꯠꯄꯕꯨꯗꯤ ꯑꯣꯏꯗꯦꯕꯀꯣ ꯑꯗꯨꯒꯁꯨ ꯑꯗꯨꯝ ꯃꯨꯜꯂꯒꯗꯤ ꯈꯤꯇꯪꯗꯤ ꯑꯗꯨꯝ ꯍꯥꯎꯗꯤ ꯍꯥꯎꯋꯦꯕꯀꯣ ꯑꯗꯨ ꯈꯣꯏ ꯑꯗꯨꯝ ꯄꯤꯔꯛꯄ ꯌꯥꯕ꯭ꯔꯣ ꯀꯃꯥꯏꯅ ꯇꯧꯒꯦ
ꯀ꯭ꯔꯤꯄꯥꯅꯤ ꯀ꯭ꯔꯤꯄꯥ ꯑꯗꯨꯝ ꯅꯨꯡꯁꯤꯕꯤꯔꯗꯤ ꯈꯔ ꯄꯤꯕꯤꯔꯛꯑꯣ ꯆꯥꯕ ꯐꯪꯗꯦ ꯂꯩꯔ ꯆꯥꯗ꯭ꯔꯤꯉꯩꯗꯐꯣꯏ ꯆꯥꯕ ꯍꯥꯏꯕꯁꯨ ꯅꯠꯇ꯭ꯔꯥ
ꯑꯣ ꯍꯣ ꯍꯣꯏ ꯑꯗꯨꯏꯕꯨꯗꯤ ꯑꯗꯨꯏꯕꯨꯗꯤ ꯄꯤꯔꯛꯀꯦꯕꯀꯣ ꯑꯗꯨꯒ ꯑꯃꯒꯁꯨ ꯂꯩꯌꯦꯕꯀꯣ ꯉꯔꯥꯡ ꯑꯩꯈꯣꯏꯅ ꯀꯣꯡꯒ꯭ꯔꯦꯟ ꯈꯔ ꯈꯨꯜꯂꯝꯃꯤꯗꯅꯀꯣ ꯎꯝ ꯑꯗꯨꯏ ꯀꯣꯡꯒ꯭ꯔꯦꯡꯁꯦ ꯉꯁꯤ ꯄꯤꯔꯛꯑꯦꯕꯀꯣ ꯑꯗꯨ ꯀꯣꯡꯒ꯭ꯔꯦꯡꯁꯦ ꯌꯥꯝ ꯌꯥꯝꯕ ꯑꯣꯏꯗꯕ ꯀꯨꯟ ꯃꯔꯤꯈꯛꯇ ꯈꯤꯇꯪ ꯁꯨꯏꯑꯕꯀꯣ ꯑꯗꯨꯒꯤ ꯑꯩꯁꯦ ꯎꯝ ꯀꯃꯥꯏꯅ ꯇꯧꯁꯤꯒꯦꯅ ꯁꯨꯝ ꯈꯜꯂꯝꯕꯅꯦꯕꯀꯣ ꯑꯗꯨꯒꯤ ꯉꯁꯤꯕꯨꯗꯤ ꯀꯩꯝꯇꯕꯨꯗꯤ ꯇꯧꯔꯔꯣꯏ ꯑꯗꯨꯒꯁꯨ ꯉꯔꯥꯡꯗꯒꯤ ꯐꯥꯕꯅꯤꯅ ꯑꯗꯨꯝ ꯑꯩꯈꯣꯏ ꯃꯥꯅ ꯐꯨꯠꯇꯣꯛꯑꯒ ꯊꯝꯃꯁꯦ ꯅꯗꯤ ꯍꯥꯏꯗꯦ ꯍꯥꯏꯕꯀꯣ ꯑꯗꯨꯝ ꯑꯩꯈꯣꯏꯒꯤ ꯉꯧꯀꯥꯟꯗ ꯈꯤꯇꯪ ꯄꯤꯔꯛꯄ ꯆꯄ ꯌꯥꯕ꯭ꯔꯥ ꯑꯗꯨꯃꯥꯏꯅ ꯌꯦꯡꯉꯒꯦꯀꯣ ꯑꯗꯨꯕꯨ ꯀꯔꯤ ꯈꯜꯂꯤꯒꯦ
ꯆꯥꯔꯣ ꯀꯩꯁꯨ ꯀꯥꯏꯗꯦ ꯑꯗꯨꯗ ꯑꯩ ꯀꯩꯁꯨ ꯈꯟꯗꯦꯗ ꯍꯥꯏꯕꯗꯤ ꯌꯥꯝꯃꯒꯕꯨ ꯍꯥꯏꯕ ꯋꯥꯅꯤ ꯌꯥꯝꯗ꯭ꯔꯗꯤ ꯅꯣꯏ ꯑꯗꯨꯝ ꯀꯣꯟꯅꯅꯕ ꯑꯗꯨꯝ ꯐꯖꯅ ꯆꯥꯕꯗ ꯀꯩꯁꯨ ꯈꯟꯗꯦꯗ ꯑꯗꯨꯏꯗꯤ
ꯑꯗꯣ ꯑꯗꯨꯃꯥꯏꯅ ꯍꯥꯏꯅꯔꯝꯕꯅꯦꯕ ꯃꯉꯣꯟꯗꯁꯨ ꯈꯔ ꯃꯥꯁꯨ ꯅꯪꯁꯨ ꯑꯗꯨꯝ ꯉꯔꯥꯡ ꯑꯩ ꯈꯣꯡꯒ꯭ꯔꯦꯡꯕꯤ ꯑꯗꯨꯝ ꯄꯥꯝꯃꯤ ꯈꯣꯠꯂꯤ ꯍꯥꯏꯕꯗ ꯑꯩꯅ ꯍꯥꯏꯕ ꯑꯗꯨꯗ ꯅꯠꯇ꯭ꯔꯒ ꯈꯔ ꯄꯤꯕꯤꯒꯦꯔꯅ ꯍꯥꯏꯕꯁꯤꯗ ꯀꯨꯟꯃꯔꯤꯒꯤ ꯈꯔ ꯄꯤꯕ ꯍꯥꯏꯁꯤ ꯄꯤꯔꯀꯥꯟꯗꯗꯤ ꯇꯔꯥ ꯇꯔꯥꯃꯨꯛꯀꯤ ꯆꯥꯡꯗꯣ ꯑꯣꯏꯗꯣꯔꯔꯕꯀꯣ ꯑꯗꯨꯒꯤ ꯑꯃꯨꯛ ꯁꯨ ꯍꯧꯗꯣꯛꯈ꯭ꯔꯒꯗꯤ ꯑꯃꯨꯛ ꯀꯩꯝꯇ ꯂꯩꯍꯧꯗꯧ ꯃꯥꯟꯗ꯭ꯔꯦ ꯅ꯭ꯔꯒ ꯁꯤꯗꯒꯤ ꯉꯧꯔꯒ ꯑꯗꯨꯝ ꯍꯣꯔꯦꯟ ꯈꯔ ꯄꯤꯒꯦ ꯄꯤꯔꯣ ꯍꯌꯦꯡꯗꯣꯅ ꯍꯥꯏꯕꯀꯣ ꯑꯗꯒꯤ ꯀꯨꯏꯔꯕꯅꯤꯅ ꯉꯁꯤ ꯑꯍꯤꯡ ꯂꯦꯛꯍꯟꯁꯤꯔ ꯈ ꯂꯝꯕꯅꯦꯕ ꯑꯗꯨꯒ ꯉꯔꯥꯡ ꯑꯍꯤꯡ ꯑꯃꯁꯨ ꯂꯦꯛꯑꯦꯗꯅꯀꯣ ꯉꯁꯤꯒꯗꯤ ꯅꯨꯃꯤꯠ ꯅꯤꯅꯤ ꯁꯨꯔꯅꯤꯗꯅ ꯑꯗꯨꯒꯤ ꯐꯨꯠꯇꯤ ꯐꯨꯠꯇꯣꯛꯑꯁꯦ ꯑꯗꯨꯒ ꯉꯧꯕꯗꯨꯕꯨꯗꯤ ꯍꯌꯦꯡ ꯉꯧꯔꯒꯁꯨꯅ ꯍꯥꯏꯕꯀꯣ ꯑꯗꯨꯒꯤ ꯑꯗꯨꯝ ꯈꯜꯂꯝꯕꯅꯤꯅ ꯑꯩꯁꯦ ꯀꯃꯥꯏꯅ ꯇꯧꯁꯤꯒꯦꯅ ꯁꯨꯝ ꯈꯤꯖꯤꯇꯪꯁꯨ ꯑꯃꯨꯛ ꯌꯦꯡꯅꯤꯡꯕꯀꯣ ꯑꯩꯁꯨ ꯑꯗꯨꯒꯤ ꯁꯨꯝ ꯈꯟꯖꯥꯟꯅꯗꯨꯅ ꯂꯩꯔꯝꯃꯕ ꯑꯗꯨꯅꯤꯗ ꯑꯗꯣ ꯉꯁꯤꯁꯤꯕꯨ ꯆꯥꯛ ꯌꯦꯟꯁꯥꯡ ꯀꯃꯥꯏꯅ ꯇꯧꯔꯒꯦ ꯊꯣꯡꯉꯕ꯭ꯔꯣ ꯈꯣꯠꯂꯕ꯭ꯔꯣ ꯍꯥꯏꯕꯤꯔꯛꯑꯣ
ꯑꯁ ꯆꯥꯛꯀ ꯆꯥꯅꯤꯡꯗ꯭ꯔꯦꯗꯪ ꯆꯥꯅꯤꯡꯊꯤꯤꯟ ꯐꯖꯅ ꯆꯥꯈ꯭ꯔꯦ ꯀꯩꯅꯣ ꯇꯧꯕ ꯉꯁꯤ ꯅꯨꯡꯊꯤꯜꯗꯣ ꯈꯪꯗꯦ ꯑꯩ ꯆꯥꯛꯁꯦ ꯌꯥꯝ ꯂꯥꯝꯒꯨꯝ ꯀꯩꯒꯨꯝꯕ ꯇꯧꯔꯛꯄ ꯑꯌꯨꯛꯁꯦ ꯉꯟꯇ ꯆꯠꯊꯣꯛꯈ꯭ꯔꯦꯕꯀꯣ ꯑꯩꯗꯤ ꯄꯨꯡꯄꯥ ꯑꯃꯥꯏ ꯁ꯭ꯋꯥꯏ ꯆꯥꯈ꯭ꯔꯦ ꯆꯥꯛ ꯌꯦꯟꯖꯥꯡꯁꯤꯅ ꯉꯔꯥꯡ ꯉꯥ ꯈꯔꯥꯔꯛꯄ ꯉꯥꯗꯣ ꯇꯥꯊꯣꯛ ꯄꯣꯠ ꯊꯝꯃꯦ ꯆꯥꯎꯥꯎꯊꯣꯛ ꯉꯥꯗꯣ ꯑꯃꯨꯛ
ꯍꯣꯡꯗꯣꯛꯑꯦ ꯑꯗꯨꯒ ꯑꯗꯨꯝ ꯍꯥꯎꯕꯒꯤ ꯈ꯭ꯋꯥꯏ ꯑꯗꯨꯝ ꯑꯟꯇꯥ ꯆꯠꯊꯣꯛꯈ꯭ꯔꯦꯕꯀꯣ ꯑꯗꯩ ꯑꯩꯁꯦ ꯉꯥꯁꯦ ꯑꯃꯨꯛꯁꯨ ꯆꯥꯔ ꯂꯣꯏꯦ ꯍꯥꯏꯗꯤ ꯉꯥꯗꯣ ꯃꯤꯒꯤꯗ ꯑꯣꯏꯅ ꯈꯔ ꯈꯔ ꯊꯤꯡꯈꯤꯗꯣꯏꯅꯤꯅ ꯀꯣꯟꯅꯧꯗꯧ ꯃꯥꯟꯗꯦꯅ ꯃꯣꯏꯁꯦ ꯀꯩ ꯍꯥꯏꯒꯔꯦ ꯑꯩꯈꯣꯏꯒꯤ ꯆꯤꯡ ꯌꯦꯟꯁꯤꯟꯗꯣ ꯑꯃꯨꯛ ꯈꯨꯗꯛꯇ ꯈꯤꯇꯪ ꯀ ꯈꯨꯠꯂ ꯊꯣꯡꯉꯦꯕꯀꯣ ꯑꯗꯨ ꯑꯗꯨꯝ ꯑꯗꯨꯁꯨ ꯈꯔ ꯆꯥꯁꯤꯜꯂꯦ ꯆꯥꯛ ꯂꯥꯡꯕꯣꯏ ꯀꯩꯕꯣꯏ ꯇꯧꯗꯅ ꯑꯗꯨꯣ ꯅꯍꯥꯟꯈꯩꯗꯤ ꯑꯩꯣꯟꯟꯇꯥꯗꯣ ꯀꯩꯀꯩ ꯈꯔ ꯆꯥꯕꯅꯤꯅꯣ ꯉꯁꯤꯣ ꯀꯩꯝ ꯆꯥꯗ꯭ꯔꯕ ꯍꯥꯏꯇꯥꯔꯦ ꯑꯗꯨꯝ ꯑꯣꯠ ꯅꯨꯡ ꯀꯩꯀꯩ ꯆꯥꯕ ꯃꯈꯩꯗꯁꯨ ꯍꯧꯖꯤꯛꯀꯥꯟꯁꯦ ꯌꯥꯝ ꯆꯥꯅꯤꯡꯕ ꯑꯣꯏꯗꯕ ꯍꯥꯏꯇꯥꯥꯔꯦ ꯆꯥꯛꯀ ꯃꯇꯝꯗ ꯄꯪ ꯐꯪꯖꯟꯅꯗꯕ ꯍꯥꯏꯕꯗꯤ ꯍꯧꯖꯤꯛꯀꯥꯟ ꯅꯨꯡꯊꯤꯜꯗ ꯆꯥꯛ ꯈꯤꯇꯪ ꯊꯦꯡꯉꯒ ꯆꯥꯈꯤꯕꯁꯦ ꯅꯨꯡꯉꯥꯏꯇꯕꯒꯨꯝ ꯈꯪꯗꯦ ꯌꯥꯝ ꯍꯥꯏꯗꯤ ꯑꯗꯨꯝ ꯅꯨꯡꯉꯥꯏꯇꯕꯗꯨꯣ ꯉꯜꯂꯤ ꯃꯩ ꯆꯥꯔ ꯅꯨꯡꯉꯥꯏꯈꯤꯕ ꯑꯗꯨꯥꯏꯅ ꯇꯧꯕꯒꯤ ꯑꯗꯨꯝ ꯑꯃꯨꯛ ꯆꯥꯁꯤꯜꯂꯨ ꯇꯥꯔꯒꯗꯤ ꯃꯇꯝꯗꯨꯣ ꯈꯔ ꯀꯩꯅꯣ ꯇꯧꯔꯅꯤ ꯈꯨꯌꯧꯅꯔꯅꯤ ꯑꯗꯨꯝ ꯆꯥꯗ꯭ꯔꯦ ꯆꯥꯛ ꯑꯣꯏꯅ ꯉꯥꯏꯔꯒ ꯉꯟꯇꯥ ꯆꯥꯊꯣꯛꯈ꯭ꯔꯦꯕꯀꯣ ꯑ ꯑꯗꯨꯝ ꯆꯥꯛ ꯊꯅ ꯆꯥꯛ ꯂꯥꯡꯉꯛꯄꯒꯤꯦ ꯆꯥꯕ ꯃꯌꯥꯝꯁꯦ ꯃꯤꯃꯤ ꯂꯩꯔꯝꯃꯦ ꯃꯤꯃꯤꯁꯨ ꯆꯥꯊꯣꯛꯑꯦ ꯆꯨꯖꯥꯛ ꯑꯉꯥꯟꯕ ꯂꯩꯔꯝꯃꯦ ꯆꯨꯖꯥꯛꯁꯨ ꯑꯃꯨꯛ ꯆ ꯊꯣꯛꯑꯦ ꯑꯗꯩ ꯇꯝꯃꯨꯕꯒꯤꯀꯣ ꯀꯩ ꯍꯥꯏꯅꯤ ꯃꯣꯔꯣꯛ ꯑꯁꯥꯕꯒꯨꯝꯕ ꯑꯩ ꯀꯩꯒꯨꯝꯕ ꯆꯨꯝꯁꯥꯅꯤꯡꯉꯛꯀꯨꯝ ꯇꯧꯕ ꯑꯗꯩ ꯑꯩꯅ ꯏꯅꯥꯎꯄꯥꯗ ꯎꯔꯦ ꯑꯗꯨꯒ ꯃꯥ ꯅꯨꯃꯤꯠ ꯅꯨꯡꯖꯥ ꯁꯦꯡꯅ ꯇꯧꯔꯒ ꯆꯥꯔꯤꯕ ꯃꯤꯑꯣꯏꯁꯤꯡꯁꯤꯅ ꯀꯩ ꯀꯩ ꯍꯥꯞꯀꯦ ꯍꯥꯏ ꯀꯥꯟꯗ ꯑꯩꯈꯣꯏ ꯌꯦꯟꯗꯦꯝ ꯍꯥꯞꯄꯦ ꯍꯋꯥꯏ ꯑꯁꯥꯡꯕꯤ ꯍꯥꯞꯄꯦꯅ ꯍꯥꯞꯄ ꯆꯞ ꯃꯥꯟꯅꯩ ꯀ꯭ꯔꯣꯝꯄꯦꯠ ꯍꯥꯞꯄꯦ ꯇꯨ ꯅꯤꯡꯅꯤꯡꯀꯣꯛ ꯍꯥꯞꯄꯦ ꯃꯌꯥꯡꯇꯣꯟ ꯍꯥꯞꯄꯦ ꯍꯩꯕꯨꯡ ꯃꯅꯥ ꯍꯥꯞꯄꯦ ꯑꯗꯨꯗꯨꯒ ꯆꯔꯦ ꯑꯍꯥꯎ ꯑꯃ ꯇꯧꯋꯦ ꯍꯥꯏꯗꯤ ꯌꯥꯝ ꯆꯥꯅꯤꯡꯅ ꯆꯥꯈꯤꯕꯒꯤꯀꯣ ꯐꯖꯅ ꯆꯥꯈ꯭ꯔꯕ ꯑꯗꯨꯝ ꯊꯦꯡꯉꯦꯕ ꯄꯨꯡꯁꯨꯀꯣ ꯑꯍꯨꯝ ꯃꯈꯥꯏ ꯃꯔꯤ ꯑꯗꯨꯃꯥꯏꯅ ꯇꯥꯔꯝꯅꯤ ꯑꯗꯨꯅ ꯅꯨꯡꯗꯥꯡꯁꯦ ꯆꯥꯛ ꯆꯥꯁꯤꯜꯂꯔꯣꯏꯒꯦꯅ ꯇꯧꯔꯒ ꯆꯥꯗ꯭ꯔꯦ ꯑꯩꯈꯣꯏ ꯏꯅꯥꯎꯄꯥꯁꯨ ꯆꯥꯅꯤꯡꯗ꯭ꯔꯦꯅ ꯆꯥꯗ꯭ꯔꯦ ꯑꯗꯨꯒ ꯑꯩꯈꯣꯏ ꯃꯥꯒ ꯑꯩꯈꯣꯏ ꯕꯥꯁꯦ ꯈꯤꯇꯪ ꯈꯤꯇꯪ ꯆꯥꯅꯤ ꯃꯣꯏꯁꯦ ꯊꯕꯛ ꯆꯠꯀꯗꯕꯅꯤꯅꯅ ꯇꯧꯔꯒ ꯆꯥꯍꯧꯔꯦ ꯑꯗꯨꯕꯨꯗꯤ
ꯍꯣꯏ ꯍꯣꯏ ꯑꯗꯨ ꯌꯦꯡꯉꯣ ꯍꯥꯏꯕꯗꯤ ꯍꯧꯖꯤꯛꯁꯦ ꯄꯨꯡꯕꯨꯗꯤ ꯅꯤꯄꯥꯟ ꯇꯥꯔꯛꯀꯗꯧꯔꯦ ꯀꯣ ꯑꯗꯣ ꯌꯦꯡꯉꯣ ꯍꯣꯏ ꯅꯪꯕꯨꯗꯤ ꯑꯗꯨꯗꯤꯡ ꯉꯟꯅ ꯇꯨꯝꯕꯅꯤꯅ ꯂꯥꯝꯃꯛꯇꯕꯁꯨ ꯌꯥꯏ ꯑꯩꯗꯣ ꯑꯩꯒꯤ ꯑꯣꯏꯅꯗꯤ ꯑꯗꯨꯝ ꯆꯥ ꯒ꯭ꯂꯥꯁ ꯀ꯭ꯂꯥꯁ ꯑꯝꯇ ꯑꯣꯏꯔꯁꯨ ꯊꯛꯈꯤꯗ꯭ꯔꯒꯗꯤ ꯕꯨꯛꯁꯦ ꯑꯗꯨꯝ ꯈꯪꯗꯦ ꯏꯍꯥ ꯍꯥꯝꯗꯧꯕ ꯃꯥꯜꯂꯦ ꯑꯗꯨ ꯍꯥꯏꯔꯒ ꯉꯔꯥꯡ ꯊꯣꯡꯉꯦꯕꯀꯣ ꯑꯩꯈꯣꯏꯒꯤꯁꯨ ꯉꯥꯗꯣ ꯑꯗꯨ ꯑꯩꯁꯦ ꯉꯔꯥꯡꯗꯤ ꯑꯩꯈꯣꯏ ꯑꯗꯨꯝ ꯃꯣꯔꯣꯛ ꯁꯥꯕ ꯑꯃ ꯆꯥꯔꯨꯕꯅꯤꯅ ꯑ ꯍꯥꯏꯕꯗꯤ ꯄꯨꯛꯇꯨꯁꯨ ꯏꯊꯟ ꯊꯥꯡꯒꯠꯂꯛꯑꯦꯅ ꯆꯥꯗ꯭ꯔꯦꯕ ꯉꯔꯥꯡꯗꯤ ꯑꯗꯣ ꯑꯗꯨꯝ ꯉꯔꯥꯡꯁꯦ ꯑꯩꯁꯨ ꯆꯥꯗ꯭ꯔꯕꯅꯤꯅ ꯂꯦꯝꯃꯦꯕ ꯌꯦꯟꯖꯥꯡꯗꯣꯀꯣ ꯑꯗꯣ ꯉꯁꯤ ꯑꯃꯨꯛ ꯁꯥꯍꯜꯂꯒ ꯆꯥꯕ ꯍꯥꯏꯇꯥꯔꯦꯀꯣ ꯑꯗꯣ ꯃꯁꯛꯇꯤ ꯌꯥꯝ ꯊꯤꯕ ꯑꯩꯈꯣꯏ ꯍꯟꯁꯥꯡꯗꯣ ꯇꯣꯏꯕꯒꯤ ꯀꯩꯕꯩ ꯁꯨꯝ ꯇꯧꯕꯒꯤꯀꯣ ꯑꯩꯈꯣꯏ ꯉꯔꯥꯡ ꯉꯥ ꯁꯦꯝꯕꯗꯨꯁꯨ ꯊꯥꯡꯁꯦ ꯊꯧ ꯐꯥꯠꯇꯕꯒꯤ ꯀꯩ ꯍꯥꯏꯅꯤ ꯈꯤꯇꯪ ꯇꯣꯏꯅ ꯃꯇ ꯑꯅꯤ ꯑꯍꯨꯝꯗꯤ ꯑꯗꯨꯝ ꯇꯣꯏꯈ꯭ꯔꯦꯕ ꯍꯥꯏꯕꯗꯤ ꯍꯧꯔꯛ ꯗ ꯌꯥꯗꯦꯗꯣ ꯈꯪꯗꯕ ꯊꯥꯡꯗꯣ ꯑꯗꯨ ꯑꯗꯨꯒꯤ ꯑꯗꯨꯃꯥꯏꯅ ꯇꯧꯔꯨꯕꯗꯒꯤ ꯑꯗꯨꯝꯕꯁꯨ ꯁꯨꯝ ꯈꯔ ꯌꯥꯎꯈꯤꯕ ꯑꯗꯒꯤ ꯉꯥꯗꯨꯁꯨ ꯌꯥꯝ ꯀꯟꯅ ꯆꯥꯎꯕ ꯅꯠꯇꯅꯤꯅ ꯑꯗꯨꯝ ꯇꯣꯏꯒꯟꯕꯗꯨꯣ ꯑꯣꯏꯕꯒꯤꯀꯣ ꯑꯗ ꯑꯩꯁ ꯑꯁ ꯉꯥꯕꯨ ꯆꯥꯅꯤꯡꯗꯦ ꯀꯥꯏꯅ ꯇꯧꯔꯝꯃꯦꯕꯀꯣ ꯑꯗꯨꯒ ꯃꯍꯤ ꯈꯛꯇꯪ ꯍꯩꯔꯒ ꯄꯤꯁ ꯑꯃ ꯑꯅꯤ ꯈꯛꯇꯪ ꯊꯥꯡꯊꯔꯒ ꯆꯥꯕ ꯀꯥꯟꯗ ꯌꯥꯝ ꯍꯥꯎꯔꯝꯕ ꯍꯥꯏꯇꯥꯔꯦ ꯌꯦꯟꯖꯥꯡꯁꯦ ꯈꯨ ꯍꯥꯎꯑꯝꯅꯤ ꯉꯁꯤꯒꯤ ꯉꯥꯥꯛ ꯊꯣꯡꯕꯗꯣ ꯉꯔꯥꯡ ꯊꯣꯡꯕꯅꯤ ꯉꯁꯤ ꯆꯥꯕꯗꯨꯒ ꯑꯗ ꯑꯗꯨꯃꯥꯏꯅ ꯇꯧꯔꯒ ꯌꯥꯝ ꯍꯥꯎ ꯂꯩꯔꯝꯃꯦ ꯑꯩꯁꯦ ꯑꯩꯁꯦ ꯆꯥꯁꯤꯜꯂꯔꯣꯏꯁꯨ ꯑꯃꯨꯛ ꯈꯟꯕ ꯍꯥꯏꯕꯗꯤ ꯄꯨꯛꯁꯦ ꯉꯁꯤꯁꯦ ꯅꯨꯡꯉꯥꯏꯇꯕ ꯈꯔꯀꯣ ꯑꯗꯨꯒꯤ ꯊꯥꯎ ꯆꯥꯁꯤꯜꯂꯔꯒꯦ ꯈꯟꯕꯅꯦꯕ ꯑꯗꯨꯕꯨ ꯉꯁꯤ ꯑꯌꯨꯛꯇꯨ ꯈꯤꯇꯪ ꯁꯥꯍꯟꯕꯗꯗꯤ ꯍꯥꯏꯕꯗꯤ ꯌꯥꯝ ꯀꯟꯅ ꯊꯥꯎ ꯊꯨꯝ ꯍꯥꯞꯄ ꯑꯣꯏꯗꯕ ꯉꯁꯤ ꯉꯔꯥꯡꯒꯤ ꯊꯕꯗ ꯀꯣ ꯑꯗꯨꯅ ꯈꯪꯗꯦ ꯆꯥꯥꯁꯜꯂꯦ ꯀꯩꯝꯇ ꯇꯧꯗꯤ ꯇꯧꯈꯤꯗ꯭ꯔꯦꯕꯀꯣ ꯑꯗꯨꯒ ꯑꯗꯨꯝ ꯌꯥꯝ ꯍꯥꯎꯕ ꯑꯃꯗꯤ ꯑꯗꯨꯃꯥꯏꯅ ꯑꯣꯏꯒꯕꯀꯣ ꯑꯗꯨꯒ ꯁꯤꯡꯖꯨꯗꯣ ꯑꯩ ꯁꯤꯡꯖꯨꯦ ꯌꯥꯝ ꯐꯤꯖ ꯆꯥꯅꯤꯡꯕꯅꯦ ꯅꯪꯅ ꯅꯪꯅ ꯁꯤꯡꯖꯨ ꯁꯨꯕ ꯍꯥꯏꯕꯒꯤ ꯃꯑꯣꯡ ꯍꯥꯏꯕꯁꯤꯗ ꯃꯆꯟꯅ ꯂꯣꯏꯅ ꯍꯥꯞꯄꯒ ꯈꯪꯗꯦ ꯑꯗꯨꯝ ꯋꯥꯔꯤꯗ ꯇꯥꯕꯗ ꯍꯦꯟꯅ ꯇꯤꯟ ꯆꯣꯡꯍꯟꯕꯗꯣ ꯑꯗꯨꯃꯥꯏꯅ ꯑꯣꯏꯌꯦꯕꯀꯣ ꯑꯗꯨꯅ ꯌꯥꯝ ꯇꯉꯒ ꯌꯦꯡꯅꯤꯡꯕ ꯑꯗꯨ ꯑꯣꯏꯅ ꯃꯇꯝꯁꯤꯃꯗꯤ ꯐꯪ ꯃꯥꯟꯗ꯭ꯔꯦ ꯁꯨꯝ ꯍꯥꯏꯔꯤꯕ ꯍꯥꯏꯗꯨꯅꯤꯀꯣ ꯑꯩꯅꯁꯨ ꯁꯨꯝ ꯍꯥꯏꯕꯗꯤ ꯌꯥꯝ ꯍꯥꯎꯗꯧ ꯋꯥꯔꯤꯅꯤ ꯑꯩꯅꯣ ꯄ ꯅꯤꯄꯇꯤꯡ ꯇꯗ ꯁꯤꯕꯨ ꯑꯗꯨꯝ ꯃꯤ ꯀꯌꯥꯃꯨꯛ ꯑꯣꯏꯗꯣꯏꯅꯣ ꯅꯠꯇ꯭ꯔꯒ ꯎ ꯍꯥꯏꯕꯗꯤ ꯃꯤꯇꯤꯡ ꯍꯥꯏꯁꯦ ꯐꯣꯟꯗ ꯇꯧꯒꯗꯕ ꯃꯤꯇꯤꯡꯒꯥ ꯅꯠꯇ꯭ꯔꯒ ꯁꯛ ꯁꯛꯀ ꯎꯅꯔꯒ ꯇꯧꯅꯒꯗꯕ꯭ꯔꯥ ꯀꯃꯥꯏꯅ ꯇꯧꯕꯅꯣ ꯎꯝ
ꯑꯗꯨꯝ ꯍꯥꯏꯗꯤꯀꯣ ꯃꯤꯇꯤꯡ ꯍꯥꯏꯁꯦ ꯑꯩꯈꯣꯏ ꯊꯕꯛ ꯑꯃ ꯀꯩꯅꯣꯗꯣ ꯆꯦꯟꯅꯕꯗꯣ ꯑꯩꯗꯨꯒꯤ ꯁꯨꯝ ꯇꯌꯦꯠꯅꯕ ꯂꯩꯕ ꯑꯗꯨ ꯀꯧꯅꯤ ꯀꯧꯔꯣꯏ ꯑꯗꯩ ꯇꯧꯅꯤ ꯇꯧꯔꯣꯏ ꯇꯧ ꯂꯩꯕꯗ ꯑꯩꯈꯣꯏꯗꯣ ꯑꯃꯨꯛꯇꯪ ꯍꯥꯏ ꯑꯔꯣꯏꯕ ꯑꯣꯏꯅ ꯎꯟꯅꯅꯕ ꯌꯥꯕ ꯆꯠꯄ ꯌꯥꯕ ꯆꯠꯍꯧꯔꯁꯦ ꯃꯇꯝ ꯈꯤꯇꯪ ꯂꯩꯔꯤꯀꯥꯟꯗ ꯍꯥꯏꯔ ꯌꯦꯡꯉꯣꯅꯦ ꯅꯍꯥꯟ ꯊꯥꯡꯁꯤꯗ ꯍꯥꯏꯗꯣꯛꯅꯦ ꯑꯃꯨꯛ ꯍꯥꯏꯗꯣꯛꯇ꯭ꯔꯦ ꯑꯗꯒꯤ ꯌꯨꯝꯆꯀꯠꯁꯤꯗ ꯑꯃꯨꯛ ꯇꯧꯗꯧ ꯃꯥꯜꯂꯦ ꯇꯧꯗ꯭ꯔꯦ ꯅꯅꯥꯒꯤꯊꯧꯧ ꯀꯥꯕꯗ ꯑꯃꯨꯛ ꯇꯧꯅꯤ ꯇꯧꯗ꯭ꯔꯦ ꯑꯗꯨꯅ ꯁꯨꯝ ꯦꯡꯇ ꯂꯩꯕꯗꯣ ꯑꯩꯈꯣꯏꯗꯣ ꯁꯨꯝ ꯆꯍꯤꯗꯨ ꯍꯥꯏꯗꯤ ꯃꯥꯡꯁꯤꯜꯂꯛꯀꯗꯕ ꯑꯣꯏꯕꯅꯤꯅ ꯑꯗꯨꯝ ꯍꯥꯏꯅꯁꯤꯅ ꯇꯧꯔꯝꯕꯅꯦꯕ ꯇꯧꯕ ꯍꯥꯏꯁꯦ ꯉꯁꯥꯏ ꯐꯖꯅ ꯅꯨꯡꯊꯤꯗ ꯋꯥꯔꯤ ꯁꯥꯟꯅꯈ꯭ꯔꯦ ꯅꯨꯡꯗꯥꯡꯗ ꯑꯗꯨꯝ ꯍꯥꯏꯗꯤ ꯀꯩꯅꯣ ꯇꯧꯔꯒ ꯁꯛ ꯎꯅꯔꯁꯨ ꯌꯥꯔꯦ ꯁꯛ ꯎꯅꯗ꯭ꯔꯁꯨ ꯌꯥꯔꯦ ꯑꯗꯨꯕꯨꯗꯤ ꯑꯩꯈꯣꯏ ꯆꯨꯝꯅ ꯀꯒꯤꯩꯅꯣ ꯍꯧꯖꯤꯛ ꯄꯥꯎ ꯐꯥꯎꯅꯕ ꯋꯥꯆꯞꯁꯦ ꯑꯗꯨꯝ ꯁꯤꯗ ꯇꯧꯗꯣꯏꯅꯦꯕꯀꯣ ꯑꯩꯈꯣꯏ ꯃꯤ ꯇꯔꯥ ꯇꯔꯨꯛ ꯁꯨꯗꯣꯏꯅꯦꯕ ꯑꯗꯩ ꯑꯃ ꯂꯧꯀꯤ ꯇꯧꯕ ꯑꯣꯏꯕꯅꯤꯅ ꯑꯃ ꯌꯥꯎꯔꯁꯨ ꯌꯥꯎꯗ꯭ꯔꯁꯨ ꯑꯃꯨꯛ ꯅꯨꯡꯉꯥꯏꯇꯕꯒꯤꯀꯣ ꯑꯗꯨ ꯊꯕꯛ ꯇꯧꯕꯁꯦ ꯑꯩꯅ ꯆꯦꯟꯕ ꯑꯣꯏꯕꯒꯤꯀꯣ ꯑꯩꯅ ꯑꯌꯥꯝꯕ ꯑꯗꯨꯝ ꯀꯩꯅꯣ ꯂꯧꯋꯦꯕ ꯍꯥꯏꯗꯤ ꯃꯊꯧꯗꯥꯡ ꯂꯧꯕꯗꯨ ꯑꯗꯨꯃꯥꯏꯅ ꯂꯧꯕꯒꯤ ꯌꯥꯎꯗꯕꯁꯨ ꯅꯨꯡꯉꯥꯏꯇꯕꯀꯣ ꯑꯗꯨꯏꯗꯨꯒꯤꯅꯤꯗ ꯑꯗꯨ ꯄꯨꯡ ꯅꯤꯄꯥꯟ ꯇꯥꯔꯗꯤ ꯑꯗꯨꯝ
ꯎꯝ
ꯃꯌꯥꯝꯁꯨ ꯐꯣꯟ ꯇꯧꯅꯔꯅꯤ ꯑꯗꯨꯗꯨꯒ ꯑꯗꯨꯝ ꯍꯪꯅꯗꯣꯏꯕ ꯀꯩ ꯀꯩ ꯀꯩꯅꯣ ꯇꯧꯕ ꯌꯥꯕ ꯈꯣꯠꯄꯗꯣ ꯑꯗꯨꯒꯤ ꯋꯥꯅꯤꯗ
ꯎꯝ ꯍꯣꯏ ꯑꯗꯨꯕꯨꯗꯤ ꯑꯗꯨꯗꯣ ꯅꯣꯏ ꯋꯥꯆꯞꯇ ꯇꯧꯕꯗꯨꯕꯨ ꯍꯥꯏꯕꯗꯤ ꯎꯝ ꯑꯃꯅ ꯉꯥꯡꯉ ꯆꯪꯉꯀꯥꯟꯗ ꯃꯤ ꯇꯔꯥ ꯇꯔꯨꯛ ꯇꯧꯕ ꯑꯣꯏꯔꯒꯗꯤ ꯎꯝ ꯑꯗ ꯍꯥꯏꯗꯤ ꯁꯨꯝ ꯂꯥꯡꯁꯤꯟꯃꯤꯟꯅꯔꯒꯗꯤ ꯅꯨꯡꯉꯥꯏꯔꯣꯏꯗ ꯀꯣ ꯑꯗꯨꯅ ꯑꯗꯨꯝ ꯍꯥꯏꯗꯤ ꯖꯨꯝ ꯇꯤꯚꯤꯒꯨꯝꯕꯅꯤ ꯈꯪꯗꯦ ꯑꯗꯨꯝ ꯑꯗꯨꯒꯨꯝꯕꯗ ꯑꯃ ꯇꯧꯔꯒꯗꯤ ꯍꯥꯏꯕꯗꯤ ꯑꯗꯨꯝ ꯑꯃꯅ ꯉꯥꯡꯕꯗꯨꯁꯨ ꯎꯅꯔꯅꯤ ꯐꯖꯅ ꯑꯗꯣ ꯍꯧꯖꯤꯛ ꯀꯃꯥꯏꯅ ꯇꯧꯅꯕꯅꯣꯅꯤ ꯈꯪꯗꯦꯀꯣ ꯋꯥꯆꯞꯀꯤ ꯀꯩꯅꯣꯁꯦ ꯍꯥꯏꯕꯗꯤ ꯃꯤ ꯇꯔꯥꯇꯔꯨꯛ ꯀꯨꯝꯕꯒꯤ ꯆꯥꯡꯗꯤ ꯇꯧ ꯍꯧꯧꯔꯛꯇ꯭ꯔꯤꯕꯅꯤꯅꯀꯣ ꯑꯗꯨꯕꯨ ꯃꯤ ꯑꯗꯨꯝ ꯍꯥꯏꯗꯤ ꯃꯉꯥ ꯇꯔꯨꯛ ꯌꯥꯝꯃꯃꯤꯗ ꯁ꯭ꯋꯥꯥꯏꯃꯨꯛꯇꯤ ꯇꯧꯔꯦ ꯑꯗꯨꯕꯨꯗꯤ ꯑꯗꯨꯝ ꯎꯅꯕ ꯏꯁꯀ꯭ꯔꯤꯟꯗꯨꯕꯨꯗꯤ ꯎꯗꯤ ꯎꯏ ꯑꯗꯨꯒ ꯀꯩ ꯍꯥꯏꯅꯤ ꯋꯥꯁꯦ ꯉꯥꯡꯖꯟꯅꯔꯀꯥꯟꯗꯗꯤ ꯈꯤꯇꯪ ꯅꯨꯡꯉꯦ ꯍꯥꯏꯕꯗꯤ ꯁꯥꯡꯉ ꯑꯇꯩꯗꯨꯅ ꯇꯥꯕꯒꯤ ꯃ ꯑꯣꯏꯗꯣꯔꯤꯕ꯭ꯔꯥ ꯅꯠꯇ꯭ꯔꯒ ꯑꯗꯨꯝ ꯗꯤꯁꯀꯁꯟꯒꯤ ꯃꯑꯣꯡꯗ ꯑꯣꯏꯔꯒꯗꯤ ꯉꯁꯥꯏꯒꯤ ꯑꯃꯅꯁꯨ ꯑꯃꯅꯁꯨ ꯉꯥꯡꯁꯤꯟꯅꯕꯒꯤ ꯑꯗꯨꯒꯨꯝꯕꯒꯤ ꯅꯨꯡꯉꯥꯏꯇꯕꯗꯨ ꯌꯥꯎꯔꯣꯏꯗꯕ꯭ꯔꯥ ꯅꯠꯇ꯭ꯔꯒ ꯅꯣꯏ ꯑꯗꯨꯝ ꯕꯥꯞ ꯇꯥꯅꯔꯕ꯭ꯔꯥ ꯀꯃꯥꯏꯅ ꯇꯧ ꯌꯦꯒꯗꯨꯕ
ꯑꯗꯨꯝ ꯍꯥꯟꯅꯁꯨ ꯇꯧꯅꯈꯤꯗ ꯑꯩꯈꯣꯏ ꯇꯔꯥ ꯇꯔꯨꯛ ꯇꯧ ꯑꯗꯨꯝ ꯍꯥꯟꯅꯁꯨ ꯇꯧ ꯍꯣꯏ ꯇꯔꯥꯇꯔꯛ ꯍꯥꯏꯁꯦ ꯃꯤ ꯇꯔꯥꯅꯤꯊꯣꯏ ꯇꯧꯔꯗꯗꯤ ꯑꯗꯨꯝ ꯌꯥꯎꯋꯦꯗꯣ ꯑꯅꯤ ꯑꯍꯨꯝꯗꯤ ꯑꯗꯨꯝ ꯌꯥꯎꯕ ꯐꯔꯛꯇꯥꯗ ꯌꯥꯎꯍꯟꯗꯕ ꯑꯗꯨꯝ ꯇꯧꯋꯦꯕꯀꯣ ꯑꯗꯨꯝ ꯒ꯭ꯌꯥꯟ ꯇꯥꯏꯗ ꯍꯥꯏꯕꯗꯤ ꯑꯦ ꯃꯥꯅ ꯉꯥꯡꯉꯛꯑꯗꯤꯀꯣ ꯑꯩꯅ ꯉꯥꯏꯈꯣ ꯑꯩ ꯑꯝꯇ ꯉꯥꯡꯈꯤꯒꯦ ꯍꯥꯏꯔ ꯑꯗꯨꯃꯥꯏꯅ ꯊꯠꯂꯒ ꯉꯥꯡꯕꯒꯨꯝꯕ ꯑꯗꯨꯝ ꯒ꯭ꯌꯥꯟ ꯇꯥꯅꯩꯗ ꯑꯗ ꯑꯃ ꯂꯣꯏꯔꯒ ꯑꯃ ꯉꯥꯡꯕ ꯃꯔꯛꯇ ꯌꯦꯠꯁꯤꯟꯕ ꯈꯣꯠꯆꯤꯟꯟꯕ ꯇꯧꯅ ꯦꯕ ꯃꯥꯏ ꯃꯥꯒꯤ ꯃꯣꯠꯇꯨ ꯐꯣꯡꯗꯣꯛꯅꯕ ꯋꯥꯅꯤ ꯑꯗꯨ ꯀꯣꯟꯅꯅ ꯍꯣꯏ ꯀꯔꯤ ꯈꯟꯁꯤꯒꯦ ꯀꯃꯥꯏꯅ ꯀꯩꯅꯣ ꯇꯥꯁꯤꯒꯦ ꯍꯥꯏ ꯔꯥꯏ ꯁꯤꯒꯦ ꯁꯨꯃꯥꯏꯅ ꯈꯜꯂꯒ ꯑꯗꯨꯝ ꯇꯧꯅꯕꯅꯤꯅ ꯍꯥꯏꯗꯤ ꯑꯗꯨꯗ ꯍꯦꯛꯇ ꯌꯥꯝꯅ ꯋꯥꯕ ꯈꯣꯠꯄ ꯀꯩꯗꯧꯕ ꯉꯥꯡꯁꯤꯟꯅꯕꯩꯇꯥꯥꯗꯕ ꯈꯣꯠꯇꯕꯗꯣ ꯍꯥꯏꯗꯤ ꯆꯍꯤꯁꯨ ꯑꯉꯥꯡ ꯑꯝꯇ ꯅꯠꯇ꯭ꯔꯕꯅꯤꯅ ꯃꯥꯏ ꯃꯥꯏ ꯃꯤꯒꯤ ꯉꯥꯡꯉꯤꯕꯗꯣ ꯐꯖꯅ ꯉꯥꯡꯍꯜꯂꯒ ꯑꯗꯨꯝ ꯇꯥꯕ ꯌꯥꯕ ꯇꯥꯔꯅꯤ ꯑꯗꯣ ꯃꯥꯒꯤ ꯑꯃꯨꯛ ꯉꯥꯡꯅꯕ ꯃꯇꯝ ꯄꯤꯔꯒꯀꯣ ꯑꯗꯨꯃꯥꯏꯅ ꯑꯗꯨꯝ ꯉꯥꯡꯅꯕꯅꯦ ꯀꯩꯁꯨ ꯊꯣꯏꯗꯣꯛꯄꯕꯨꯗꯤ ꯍꯥꯏꯗꯤ ꯅꯨꯡꯉꯥꯏꯇꯕ ꯈꯣꯠꯇꯕꯁꯨ ꯇꯧꯗꯦ ꯍꯥꯟꯅ ꯁꯨꯝ ꯇꯧꯕꯅꯤꯅꯀꯣ ꯑꯗꯨꯗꯨꯒꯤ ꯋꯥꯅꯤꯗ
ꯍꯣ ꯍꯣꯏ ꯑꯗꯨꯕꯨꯗꯤ ꯅꯣꯏꯒꯤ ꯀꯥꯡꯒꯨꯗꯨꯕꯨꯗꯤ ꯑꯩꯅꯁꯨ ꯃꯁꯛ ꯃꯨꯟꯅ ꯈꯪꯕ ꯉꯥꯛꯇ ꯑꯣꯏꯌꯦ ꯑꯗꯨꯝ ꯍꯥꯏꯕꯗꯤ ꯌꯥꯝꯅ ꯑꯟꯗꯔꯁꯇꯦꯟꯗꯤꯡ ꯂꯩꯅꯕ ꯌꯥꯝ ꯏꯪꯕ ꯑꯃꯗꯤ ꯑꯣꯏꯕꯅꯦ ꯑꯗꯨꯅ ꯎꯝ ꯍꯣꯏ ꯑꯗꯨꯝ ꯒ꯭ꯌꯥꯟꯗꯤ ꯇꯥꯅꯔꯝꯒꯅꯤꯕꯨꯗꯤ ꯈꯜꯂꯦ ꯍꯥꯟꯅꯁꯨ ꯁꯨꯝ ꯇꯧꯋꯦ ꯍꯥꯏꯔꯒꯗꯤꯀꯣ ꯍꯥꯟꯅ ꯇꯧꯅꯕꯗꯩꯁꯨ ꯅꯠꯇꯅ ꯑꯗꯨꯝ ꯈꯤꯇꯪ ꯏꯪꯉꯦꯕ ꯈꯔ ꯒ꯭ꯌꯥꯟ ꯑꯗꯨꯝ ꯇꯥꯟꯅꯩꯑꯕ ꯍꯣꯏ ꯐꯔꯦ ꯐꯔꯦ ꯑꯗꯨꯗꯤ ꯅꯣꯏꯁꯨ ꯃꯤꯇꯤꯡ ꯃꯇꯝ ꯌꯧꯔꯛꯑꯅꯤ ꯇꯧꯊꯣꯛꯎꯔꯣ ꯊꯝꯃꯒꯦꯀꯣ ꯉꯁꯤ
ꯍꯣꯏ ꯍꯣꯏ ꯐꯔꯦ ꯐꯔꯦ ꯅꯪꯁꯨ ꯑꯗꯨꯝ ꯄꯣꯊꯥꯅꯉꯥꯏ ꯇꯧꯔꯣꯀꯣ ꯑꯗꯨꯒ ꯑꯃꯨꯛ ꯀꯣꯟꯅ ꯐꯥꯎ ꯐꯥꯎꯅꯔꯁꯤ